ꯍꯜꯂꯣ ꯑꯥ ꯇꯥꯔꯕꯣ
ꯇꯥꯔꯦ ꯇꯥꯔꯦ
ꯑꯣ ꯀꯩꯗꯧꯔꯤꯅꯣ
ꯀꯩꯁꯨ ꯇꯧꯗꯦꯗ ꯑꯗꯨꯝ ꯂꯩꯦꯗ ꯏꯕꯥꯅꯤ ꯍꯥꯟꯅ ꯋꯥꯔꯤ ꯁꯥꯈ꯭ꯔꯕꯅꯦ ꯈꯪꯉꯤꯕꯣ ꯅ
ꯑꯣ ꯑꯗꯨꯝ ꯈꯪꯉꯤ ꯈꯪꯉꯦ ꯑꯗꯨꯕꯨ ꯁꯥꯗꯤ ꯁꯥꯈ꯭ꯔꯦ ꯑꯗꯨ ꯑꯁ ꯈꯪꯗ꯭ꯔꯔꯤꯅꯦ ꯍꯟꯗꯛ ꯃꯔꯛꯁꯦ ꯋꯥꯔꯤ ꯌꯥꯝ ꯁꯥꯃꯟꯕꯗꯨꯗ ꯀꯅꯥꯅꯣ ꯁꯤꯅ ꯀꯅꯥꯅꯣ ꯍꯥꯏꯕ
ꯑꯣ
ꯍꯣꯏ ꯀꯥꯎꯊꯣꯛꯈ꯭ꯔꯦ
ꯎꯝ ꯎꯝ
ꯍꯥꯟꯗꯤ ꯁꯥꯈ꯭ꯔꯦ ꯍꯣꯏ ꯈꯪꯉꯦ ꯌꯥꯝ ꯕ꯭ꯔꯣꯏꯂꯔ ꯌꯦꯟ ꯂꯣꯏꯕꯒꯤ ꯋꯥꯔꯤ ꯌꯥꯝ ꯁꯥꯕꯗꯨ ꯅꯠꯇ꯭ꯔꯣ ꯑꯗꯨ
ꯎ ꯅꯠꯇꯦ ꯀꯗꯥꯥꯏꯗꯒꯦ ꯋꯥꯗ
ꯑꯣ ꯑꯗꯨ ꯑꯣꯏ ꯇꯣꯡꯉꯥꯜꯂꯦ ꯑꯗꯨꯒꯤꯗꯤ ꯁꯣꯏꯔꯦ ꯎꯝ ꯀꯩꯗꯧꯔꯤꯅꯣ ꯍꯧꯖꯤꯛꯇꯤ ꯎ
ꯑꯩꯔ
ꯑꯥ
ꯑꯩ ꯑꯗꯨꯝ ꯂꯩ ꯑꯗꯨꯝ ꯂꯩ ꯍꯧꯖꯤꯛ ꯑꯗꯨꯝ ꯃꯇꯝ ꯂꯦꯜꯂꯝꯕꯅꯤ
ꯑꯣ ꯍꯣ
ꯕꯣꯜ ꯌꯦꯡꯉꯨꯗ꯭ꯔꯣ
ꯕꯣꯜ ꯍꯟꯗꯛ ꯃꯔꯛꯁꯦ ꯑꯩ ꯌꯦꯡꯗꯦꯅꯦ ꯇꯥꯏꯃꯤꯡ ꯌꯥꯗꯦꯕ
ꯑꯁ ꯕꯣꯟ ꯌꯦꯡꯉꯣꯅꯦ ꯑꯩꯗꯤ ꯕꯣꯟ ꯌꯦꯡꯕ ꯌꯥꯝꯅꯌꯥꯝꯅ
ꯑꯣ ꯑꯩꯗꯤ ꯊꯦꯡꯃꯟꯕ ꯑꯗꯨꯒꯤ ꯇꯨꯝꯕꯗꯨ ꯐꯔꯛ ꯇꯥꯏꯌꯦꯕ ꯑꯩꯒꯤꯗꯤ ꯍꯣꯏ ꯑꯩ ꯍꯧꯔꯦ ꯄꯥꯎ ꯇꯥꯔꯦ ꯑꯩꯁꯨ
ꯎꯝ ꯑꯁ ꯑꯩ ꯌꯦꯡꯕꯅꯦ ꯅꯨꯡꯉꯥꯏꯇꯕꯅꯦ ꯌꯥꯝꯅ ꯀꯥꯍꯟꯅꯤꯡꯕꯅꯦ ꯑꯩꯅꯁꯨ
ꯎꯝꯍꯝ
ꯎꯝ ꯕꯣꯟꯁ ꯈꯪꯗꯦꯅꯦ ꯑꯩꯅ ꯅꯨꯡꯁꯤꯕꯅ ꯀꯥꯍꯟꯅꯤꯡꯉꯅꯤ ꯑꯗꯩ ꯀꯥꯗ꯭ꯔꯦ ꯀꯥꯗꯕꯗꯣ ꯑꯃꯨꯛꯁꯨ ꯅꯨꯡꯉꯥꯏꯇꯦꯀꯣ ꯑꯗꯨꯃꯥꯏꯅ ꯇꯧꯕꯅꯦ ꯑꯗꯩ ꯅꯍꯥꯟꯒꯤ ꯀꯦꯕꯣ ꯕꯥꯔꯗꯦ ꯁꯥꯟꯅꯕꯗꯣ ꯑꯗꯨꯁꯨ ꯑꯩ ꯃꯦꯁꯤꯒꯤ ꯐ꯭ꯔꯦꯟꯅꯦꯕꯀꯣ ꯑꯗꯨ ꯑꯩ ꯇꯧꯐꯝ ꯈꯪꯗꯦ ꯍꯥꯏꯗꯤ ꯀꯦꯕꯣꯕꯥꯗꯤꯁꯨ ꯅꯨꯡꯁꯤꯌꯦ ꯃꯦꯁꯤꯁꯨ ꯅꯨꯡꯁꯤꯌꯦ ꯉꯍꯥꯟꯗꯨꯒꯣ
ꯑꯁ ꯑꯁꯦꯡꯕꯅꯤ ꯍꯟꯗꯛ ꯃꯔꯛꯁꯦ ꯀꯨꯝꯁꯤꯒꯤ ꯍꯟꯗꯛꯀꯤ ꯇ꯭ꯋꯦꯟꯇꯤ ꯇ꯭ꯋꯦꯟꯇꯤ ꯁꯤꯛꯁ ꯋ ꯀꯞꯁꯦ ꯌꯥꯝ ꯏꯃꯣꯁꯅꯦꯜ ꯑꯣꯏꯌꯦꯅꯦ
ꯑ ꯃꯥꯅꯦ ꯍꯥꯏꯗꯤ ꯃꯈꯣꯏ ꯃꯤꯆꯪꯕ ꯑꯃꯈꯛꯇ ꯆꯪꯖꯔꯒꯁꯨ ꯄꯍꯧꯕꯗꯨ ꯍꯦꯛꯇ ꯈꯜꯂ ꯅꯨꯡꯉꯥꯏꯇꯦꯕ
ꯎꯝ
ꯑꯗꯨꯃꯥꯏꯅ ꯇꯧꯧꯕꯅꯤ
ꯐꯖꯩ ꯑꯗꯨꯝ ꯀꯦꯞ ꯕꯔꯗꯦꯁꯨ
ꯀꯤꯞꯣ ꯔꯗꯤ ꯐꯖꯩ ꯌꯥꯝ ꯊꯤ ꯐꯖꯩ ꯃꯣꯏꯒꯤ ꯀꯤꯞꯄꯔꯗꯨꯅꯦ ꯑꯩꯅ ꯌꯥꯝ ꯅꯨꯡꯁꯤꯔꯤꯁꯦ
ꯑꯥ ꯃꯥꯒꯤ ꯋꯥꯔꯤꯗꯨꯁꯨ ꯌꯥꯝ ꯇꯥꯕꯗ ꯑꯗꯨꯝ ꯅꯨꯡꯁꯤꯌꯦꯕ
ꯎꯝ ꯑꯗꯨꯒ ꯑꯩꯅ ꯈꯤꯇꯪ ꯅꯨꯡꯉꯥꯏꯇꯕ ꯍꯥꯏꯔꯒꯗꯤ ꯃꯣꯏꯅ ꯍꯥꯟꯅ ꯁꯥꯟꯅ꯭ꯔꯤꯉꯩ ꯃꯃꯥꯡ ꯗ ꯑꯔꯖꯦꯟꯇꯤꯅꯥꯁꯦ ꯃꯣꯏꯅ ꯑꯗꯨꯝ ꯀꯥꯅꯤ ꯈꯣꯠꯅꯤ ꯀꯥꯏꯅꯒ ꯂꯥꯎꯊꯣꯛꯇꯅꯒ ꯇꯧꯈꯤꯕꯗꯣ
ꯑꯥ
ꯂꯧꯊꯣꯛꯑꯦꯕ ꯑꯗꯨ ꯀꯥꯏꯅ ꯀꯩꯕꯨꯣ ꯋꯥꯗꯤꯅ ꯑ ꯑꯗꯨꯒꯤꯗꯤ ꯑꯗꯨꯒꯤ ꯈꯔꯗꯤ ꯈꯤꯇꯪ ꯅꯨꯡꯉꯥꯏꯇꯦꯀꯣ
ꯑꯥ ꯒꯨꯔꯨ ꯑꯃꯅꯀꯣ ꯃꯣꯏꯒꯤ
ꯃꯥꯅꯦꯅꯦ
ꯑꯥ ꯑꯗꯨ ꯈꯪꯗꯦ ꯃꯤ ꯈꯔꯅꯗꯤ ꯔꯣꯅꯥꯜꯗꯣ ꯐꯦꯟꯁꯤꯡꯅ ꯂꯥꯟꯅ ꯄꯥꯎ ꯁꯟꯗꯣꯛꯄꯅꯦ ꯑꯗꯨꯁꯨ ꯍꯥꯏꯌꯦ
ꯅꯠꯇꯦ ꯅꯠꯇꯦ ꯅꯠꯇꯦ ꯑꯗꯨ ꯗꯗꯥꯏ ꯀꯩꯅꯣꯅꯦ ꯅꯁꯦꯎꯕꯅꯦꯗꯥꯔꯦ ꯍꯥꯏꯗꯤꯇ ꯀꯩꯅꯣ ꯑꯣꯏꯕ ꯄꯥꯝꯃꯦꯕ
ꯎꯝ ꯈꯪꯗꯦ ꯃꯣꯏ ꯃꯥꯅ ꯇꯝꯕꯗꯣ ꯂꯥꯜ
ꯎꯝ ꯑꯗꯒꯤ ꯃꯦꯁꯤꯒꯤ ꯅꯨꯡꯁꯤꯕ ꯍꯥꯏꯔꯒꯅ ꯑꯃꯨꯛ ꯃꯥꯗꯤ ꯂꯥꯁ ꯄ꯭ꯂꯦꯅꯤꯗꯅꯗꯀꯣ
ꯎꯝ
ꯃꯊꯪ ꯁꯥꯟꯅꯔꯔꯣꯏ ꯍꯥꯏꯌꯦ ꯑꯗꯨ ꯑꯃꯨꯛꯁꯨ ꯅꯨꯡꯁꯤꯌꯦ ꯑꯗꯨꯒꯤ ꯍꯥꯏꯔꯗꯤ
ꯑꯁ ꯑꯗꯨ ꯅꯨꯃꯤꯠꯇꯨꯗꯤ ꯂꯣꯏꯔꯦꯍꯦ ꯌꯦꯡꯕꯒ ꯑꯁ ꯑꯣ ꯌꯥꯝ ꯋꯥꯔꯕꯅꯦ ꯑꯗꯨ ꯅꯨꯃꯤꯠꯇꯗꯤ
ꯅꯪꯁꯨ ꯌꯥꯝꯡꯕ꯭ꯔꯥ ꯑꯗꯨ ꯅꯨꯃꯤꯠꯇ
ꯑ ꯑꯗꯨ ꯅꯨꯃꯤꯠꯇ ꯌꯦꯡꯉ ꯑꯦ ꯑꯩꯒꯤ ꯇꯤꯝꯅꯤꯅꯦ ꯑꯥꯔꯖꯦꯟꯇꯤꯅꯥꯗꯤ
ꯑꯣ ꯑꯩꯁꯨꯅꯦ ꯑꯁ ꯑꯩ ꯊꯋꯥꯏ ꯋꯥꯕꯅꯦ ꯑꯗꯨ ꯅꯨꯃꯤꯠꯇꯣ ꯑꯁ ꯊꯤ ꯋꯥꯏꯑꯦ ꯍꯥꯏꯌꯦꯦ
ꯑꯁ
ꯑꯃꯨꯛ ꯑꯗꯩꯗꯤ ꯌꯥꯝ ꯆꯤ ꯆꯤꯟꯅ ꯀꯥꯏꯌꯦꯕ
ꯑꯥ
ꯑꯁ ꯑꯩ ꯑꯃꯨꯛ ꯐꯝꯃꯦ ꯑꯃꯨꯛ ꯍꯤꯞꯄꯦ ꯑꯃꯨꯛ ꯂꯥꯎꯋꯦ ꯇꯧꯋ ꯑꯁ ꯇꯧꯐꯝ ꯈꯪꯗ ꯍꯧꯖꯤꯗꯤ
ꯑꯁꯦꯡꯕ ꯌꯥꯝꯅ ꯊꯋꯥꯏ ꯌꯥꯝ ꯋꯥꯈꯤ ꯑꯗꯨ ꯃꯇꯝꯗ ꯑꯗꯨꯒꯤ ꯃꯦꯠꯁꯇꯣ ꯑꯗꯨꯒ ꯂꯣꯏꯔꯒ ꯑꯃꯨꯛꯁꯨ ꯌꯥꯝ ꯅꯨꯡꯁꯤꯕ ꯀꯦꯞ
ꯎꯝꯝ ꯍ ꯍꯣꯏ ꯅꯤꯡꯅꯨꯡꯁꯤꯕ ꯑꯗꯨꯗꯨ ꯑꯩ ꯅꯨꯡꯁꯤꯕꯁꯦ ꯀꯦꯕꯕꯥꯗꯤ ꯄꯣꯛꯍꯧꯕꯗꯨꯃ ꯅꯨꯡꯉꯥꯏꯇꯦꯀꯣ ꯌꯥꯝꯅ ꯑꯗꯒꯤ ꯍꯣꯏ ꯉꯔꯥꯡꯒꯤꯗꯨꯁꯨ ꯅꯨꯡꯗꯤ ꯅꯨꯡꯉꯥꯏꯇꯦ ꯀꯩꯅꯣ ꯕꯔꯖꯤꯟ ꯐꯥꯎꯕꯗꯣ ꯑꯗꯨ ꯑꯩꯉꯣꯟꯗꯗꯤ ꯑꯗꯨ ꯌꯥꯝꯅ ꯅꯨꯡꯉꯥꯏꯕ ꯐꯠꯇꯕꯗꯤ ꯑꯣꯏꯗꯦ ꯑꯗꯨꯒ ꯑꯩꯅ ꯑꯩꯅ ꯈ꯭ꯋꯥꯏ ꯅꯨꯡꯉꯥꯏꯇꯕ ꯍꯥꯏ ꯗꯤ ꯀꯩꯅꯣꯗꯣ ꯕ꯭ꯔꯥꯖꯤꯜꯒ ꯀꯩꯅꯣꯒ ꯀꯦꯕꯣꯕꯥꯔꯗꯦꯒ ꯀꯩꯅꯣꯒ ꯖꯄꯥꯟꯒ ꯄꯥꯟꯖ ꯄꯥꯟ ꯂ ꯍꯕꯗꯣ ꯑꯔꯦꯕꯨꯖꯤꯅꯦ ꯃꯣꯏ ꯑꯅꯤ ꯌꯥꯝ ꯅꯨꯡꯁꯤꯌꯦꯕ
ꯑꯥ
ꯖꯄꯥꯟꯁꯨ ꯀꯟꯅꯗꯤ ꯍꯣꯠꯅꯖꯩꯑꯕ ꯃꯣꯏ ꯍꯥꯏꯗꯤ ꯄ꯭ꯂꯦꯗꯣ ꯐꯖꯒꯗꯤ ꯁꯥꯟꯅꯖꯕꯅꯦ ꯑꯗꯨ ꯎꯄꯥꯏ ꯂꯩꯇꯦ
ꯎꯝ ꯃꯣꯏꯅ ꯉꯝꯕꯗꯣ ꯑꯉꯝꯕꯗꯣ ꯄꯨꯊꯣꯛꯑꯒ ꯐꯖꯅ ꯁꯥꯟꯅꯩꯑꯕ
ꯁꯅ ꯁꯅ ꯗꯄꯥꯟꯗ ꯁꯅ ꯍꯅ
ꯎꯝ ꯀꯦꯕꯣ ꯕꯥꯔꯗꯦꯁꯨ ꯃꯣꯏꯅ
ꯎ ꯁꯥꯟꯅꯩ ꯁꯥꯟꯅꯩ ꯑꯁ ꯍꯥꯟꯅ ꯏꯁꯄꯦꯟꯒ ꯁꯥꯟꯅꯕꯗꯣ ꯀꯩꯅꯣ ꯏꯃꯥꯏ ꯄꯨꯔꯥ ꯋꯥꯜ ꯑꯃ ꯈꯥꯔ ꯂꯩꯕꯒ ꯆꯞ ꯃꯥꯟꯅꯩ ꯀꯤꯞꯄꯔꯗꯣ ꯐꯖꯅ ꯐꯥꯏꯌꯦꯕ ꯐꯖꯅ ꯉꯥꯛꯊꯣꯛꯏ ꯀꯩꯅꯣ
ꯎꯝ
ꯑꯗꯨꯗꯤ ꯅꯍꯥꯟ ꯃꯦꯁꯤ ꯁꯥꯟꯅꯕꯗꯨꯁꯨ ꯃꯦꯁꯤꯁꯨ ꯄꯨꯂ ꯀꯥꯎꯁꯟꯕꯅꯦ ꯑꯗꯨ ꯌꯥꯗꯦ ꯑꯗꯨꯝ ꯍꯟꯇꯣꯔꯛꯑꯦ
ꯑꯁꯦꯡꯕ ꯑꯣ ꯐꯔꯤ ꯀꯦꯛ ꯐꯔꯤ ꯀꯦꯛꯁꯨ ꯐꯖꯅ ꯀꯥꯎꯕꯅꯦꯍꯦ
ꯎ ꯀꯥꯎꯕꯅꯤ ꯎ ꯄꯥꯏ ꯂꯩꯇꯦ
ꯑꯇꯣꯞꯄ ꯀꯤꯞꯄꯣꯔ ꯑꯣꯏꯔꯗꯤ ꯆꯟꯕ ꯌꯥꯕ ꯀꯥꯎꯅꯤ ꯑꯗꯨ
ꯃꯅꯦ ꯃꯥꯅꯦ
ꯐꯖꯅ ꯁꯦꯞ ꯇꯧꯈꯤ ꯋꯥꯅꯤꯗ ꯀꯦꯕꯨꯕꯔꯗꯤ ꯀꯤꯞꯄꯔꯗꯨ ꯄꯣꯁ ꯑꯃꯔꯣꯝꯗ ꯌꯦꯠ ꯌꯦꯠ ꯔꯣꯝꯗ ꯂꯦꯞ ꯂꯩꯕꯅꯦꯕ ꯃꯥꯗꯣ
ꯎꯝ ꯃꯥꯅꯦ ꯑꯗꯨꯒ ꯀꯥꯆꯤꯟꯗ ꯊꯥꯗꯕꯅꯦꯕ ꯀꯩꯅꯣꯅ
ꯑꯩꯔꯣꯝꯗ ꯑꯣꯏꯔꯣꯝꯗ ꯀꯣꯅꯔ ꯊꯥꯔ ꯔꯦꯠꯂꯣꯝꯗ ꯂꯩꯕ ꯑꯗꯨꯝ ꯅꯪꯉꯦꯕ ꯐꯥꯕꯗꯣ ꯑꯗꯨꯝ ꯑꯁ ꯌꯥꯝ ꯐꯖꯩ
ꯑꯩꯒꯤ ꯑꯩꯒꯤ ꯋꯥꯈꯜꯅꯔ ꯀꯩꯅꯣꯗꯤ ꯈꯪꯗꯦ ꯀꯩꯅꯣ ꯑꯦꯔꯖꯦꯟꯇꯤꯅꯥꯒꯤ ꯀꯤꯞꯄꯔꯗꯨ
ꯎꯝ
ꯃꯥꯗ ꯈꯤꯇꯪ ꯊꯋꯥꯏ ꯌꯥꯎꯕ ꯋꯥꯠꯄ ꯃꯥꯜꯂꯦ ꯍꯟꯗꯛꯀꯤ ꯄ꯭ꯂꯦꯗꯗꯤ ꯑꯩꯒꯤ ꯋꯥꯈꯜꯅ ꯀꯩꯅꯣꯗꯦ ꯑꯥ ꯑꯗꯨ ꯃꯃꯥꯡꯒꯤ ꯋꯥꯀ ꯇꯗꯤ ꯃꯥ ꯐꯖꯅ ꯁꯥꯟꯅꯩꯌꯦ ꯃꯥ ꯐꯖꯅ ꯐꯥꯏꯌꯦꯕ ꯋꯥ ꯌꯥꯝ ꯐꯥꯕꯅꯦ ꯃꯥ ꯃꯃꯥꯡꯒꯤ ꯀꯩꯅꯣꯗꯗꯤ
ꯄꯦꯅꯥꯜꯇꯤꯗꯀꯣ ꯄꯦꯅꯥꯜꯇꯤꯗꯁꯨ ꯃꯥꯅ ꯍꯣꯏꯅꯤ ꯑꯕꯄꯦꯅ ꯀꯥꯎꯔꯛꯄ ꯃꯈꯣꯡꯅ ꯁꯦꯞ ꯇꯧꯕꯗꯣ ꯂꯥꯁ ꯑꯋꯥꯔꯗ
ꯎꯝ
ꯐꯣꯡꯗꯨꯗ ꯁꯦꯞ ꯇꯧꯍꯧꯗ꯭ꯔꯗꯤ ꯑꯗꯨꯝ ꯃꯣꯏ ꯂꯣꯏꯔꯔꯕꯅꯦꯕ
ꯑꯁ ꯑꯗꯨ ꯅꯨꯃꯤꯠꯇꯨꯁ ꯑꯩ ꯊꯋꯥꯏ ꯀꯌꯥꯝ ꯋꯥꯏ ꯈꯪꯉꯨꯔꯥ ꯐꯥꯏꯅꯦꯜ ꯌꯦꯡꯉꯗꯣ ꯃꯃꯥꯡꯗ ꯑꯁ ꯑꯁ ꯋꯥꯐꯝꯅꯤ ꯑꯥ
ꯍꯌꯦꯡ ꯀꯣꯟꯅꯒ ꯕꯤꯄꯤꯒ ꯂꯩꯔꯗꯤ ꯑꯩ ꯕꯣꯟ ꯌꯦꯡꯉꯣꯏꯍꯦ
ꯑꯁ ꯕꯤ ꯄꯤ ꯄꯣꯛꯈꯥꯏꯒꯅꯤꯀꯣ ꯑꯁ ꯕꯦꯔꯥꯅꯦ
ꯑꯁꯦꯡꯕ ꯃꯤꯍꯨꯟꯒ ꯆꯣꯡꯕꯅꯦꯍꯦ ꯙꯛ ꯙꯛ ꯙꯛ ꯙꯛ ꯇꯧꯔ
ꯎꯝ ꯑꯩ ꯉꯍꯥꯟꯒꯤꯗꯣ ꯑ ꯑꯥꯔꯖꯦꯟꯇꯤꯅꯥꯅ ꯂꯩꯍꯧꯔꯕꯣꯀꯣ ꯀꯩꯒꯨꯝꯕ ꯑꯍꯥꯟꯒꯤ ꯂꯩꯍꯧꯔꯕ ꯑꯩ ꯅꯨꯃꯤꯠꯇꯨ ꯑꯗꯨꯝ ꯇꯦꯟꯁꯟ ꯂꯩꯅꯤ ꯊꯕꯛ ꯇꯧꯕ ꯑꯃ ꯈꯪꯉꯣꯏꯕ
ꯑꯁꯦꯡꯕꯅꯤ ꯋꯥꯔꯜ ꯀꯞꯁꯨ ꯑꯗꯨꯝ ꯌꯦꯡꯅꯤꯡꯉꯔꯣꯏꯕ ꯑꯗꯨꯝ ꯇꯣꯛꯈ꯭ꯔꯅꯤ ꯎꯝ
ꯍꯧꯖꯤꯛ ꯑꯩꯅ ꯅꯨꯡꯁꯤꯕꯁꯦ ꯀꯥꯍꯟꯅꯤꯡꯕꯁꯦ ꯀꯩꯅꯣ ꯃꯣꯔꯣꯀꯣꯒ ꯑꯔꯖꯦꯟꯇꯤꯅꯥꯒ ꯑꯔꯖꯦꯟꯇꯤꯅꯥꯗꯗꯤ ꯅꯝꯅ ꯂꯩꯌꯦ ꯄꯨꯔꯥ ꯑꯥꯔꯖꯦꯟꯇꯤꯅꯥ ꯐ꯭ꯔꯦꯟꯅꯦ ꯑꯩꯕꯨꯗꯤꯀꯣ ꯑꯗꯨ ꯑꯗꯨꯒ ꯃꯣꯔꯣꯛꯀꯣꯖ ꯅꯨꯡꯁꯤꯌꯦ ꯑꯗꯨ ꯑꯗꯨ ꯑꯅꯤꯗꯣ ꯈꯛꯇꯅꯤ ꯍꯧꯖꯤꯛ ꯑꯇꯩꯗꯤ
ꯎꯝ ꯎꯝ ꯑꯁ ꯈꯪꯗꯦꯅꯦ ꯇꯤꯝꯁꯤꯡꯁꯨ ꯍꯥꯏꯕ ꯀꯔꯤ ꯃꯣꯏꯅ ꯁꯨꯃꯥꯏꯅ ꯇꯧꯔꯛꯀꯅꯤ ꯍꯥꯏꯕ
ꯉꯝꯗꯦ ꯉꯝꯗꯦ ꯉꯝꯗꯦ ꯍꯟꯗꯛꯁꯦ ꯍꯟꯗꯛꯀꯤ ꯀꯩꯅꯣꯝꯅꯦ ꯍꯥꯏꯗꯤ ꯕ꯭ꯔꯥꯖꯤꯟꯒꯥꯁꯦ ꯑꯃꯨꯛ ꯆꯦꯝꯄꯤꯌꯟ ꯃꯉꯥꯔꯛ ꯑꯣꯏꯔꯕꯅꯦ ꯑꯗꯨ ꯎꯄꯥꯏ ꯂꯩꯇꯦ ꯑꯉꯥꯡꯗ ꯍꯧꯔꯦ ꯑꯗꯒꯤ
ꯖꯔꯃꯅꯤ ꯑꯗꯨꯝ ꯌꯥꯕ ꯑꯗꯨꯝ ꯂꯩ ꯍꯧ
ꯅ ꯂꯩꯍꯧꯔꯦ ꯂꯩꯍꯧꯔꯦ ꯑꯥ
ꯊꯥꯖꯕꯒꯤ ꯋꯥꯡꯃꯗ ꯑꯗꯨꯝ ꯂꯩꯍꯧꯈ꯭ꯔꯦ
ꯑꯗꯩꯗꯤ ꯔꯣꯅꯥꯜꯗꯣꯁꯨ ꯀꯟꯅ ꯇꯧꯈꯠꯂꯛꯑꯦꯅꯦ
ꯎꯝ ꯇꯝꯕ ꯌꯥꯗꯦ ꯇꯝꯕ ꯉꯝꯗꯦ ꯁꯤꯗ
ꯑꯁ ꯉꯁꯤꯗꯤ ꯑꯃꯨꯛ ꯉꯁꯤ ꯔꯣꯅꯥꯜꯗꯣ ꯈꯣꯏꯒꯤ ꯂꯩꯌꯦꯀꯣ
ꯎꯝ ꯃꯣꯔꯅꯤꯡ ꯑꯩ ꯊꯏꯉꯤꯅꯦ ꯇꯨꯋꯦꯜꯞ ꯊꯥꯔꯇꯤꯗꯅꯤꯅꯦ ꯑꯗꯨꯁꯨ
ꯎꯝ ꯑꯩꯗꯤ ꯌꯦꯡꯒꯗꯣꯏꯅꯤ ꯉꯥꯏꯒꯗꯣꯏꯅꯤ
ꯑꯁ ꯑꯗꯨꯗꯤ ꯇꯨꯝꯕ ꯃꯇꯝꯗꯤ ꯂꯩꯔꯔꯣꯏꯅꯦ ꯑꯩꯁꯨ ꯌꯦꯡꯗꯤ ꯌꯦꯡꯅꯤꯡꯕꯅꯦ ꯑꯗꯨꯒꯤꯗꯣ ꯍꯧꯖꯤꯛꯇꯤ ꯀꯔꯤ ꯍꯥꯏꯁꯤꯔꯣ ꯐꯖꯕ
ꯑꯁ ꯑꯗꯨꯒ ꯑ ꯅꯍꯥꯟ ꯂꯩꯍꯧꯕ ꯂꯩꯍꯧꯕ ꯑꯇ ꯅꯨꯡꯉꯥꯏꯇꯕ ꯑꯃ ꯍꯥꯏꯔꯒ ꯀꯣꯁꯤꯌꯥꯗꯣ
ꯑ
ꯑꯁ ꯀꯣꯁꯤꯌꯥꯗꯨ ꯑꯁ ꯅꯨꯡꯁꯤꯠ ꯃꯥꯥꯏꯒꯤ ꯑꯇꯩꯗꯤ ꯈꯪꯗꯦꯀꯣ ꯃꯥꯒꯤ ꯀ ꯀꯦꯞꯇꯦꯟꯗꯣ
ꯑꯥ ꯃ‌ꯣꯗꯔꯤ
ꯀꯦꯞꯇꯦꯟ ꯑꯍꯣꯏ ꯑꯗꯨ ꯌꯥꯝ ꯅꯨꯡꯁꯤꯕꯅꯦ ꯍꯣꯏ ꯃꯃꯤꯡꯒꯗꯤ ꯈꯪꯗꯦ ꯃꯃꯥꯡꯗ ꯃꯃꯥꯡꯒꯤ ꯀꯩꯅꯣꯗ ꯁꯦꯃꯤꯐꯥꯏꯅꯦꯜꯗ ꯂꯩꯍꯧꯕꯅꯦꯕ ꯃꯣꯏꯗꯣ ꯃꯃꯥꯡꯒꯤ ꯀꯩꯅꯣꯗ ꯑ ꯇꯨ ꯊꯥꯎꯖꯟ ꯇ꯭ꯋꯦꯟꯇꯤ ꯇꯨꯒꯤ ꯀꯩꯅꯣꯗ ꯑ ꯋꯥꯔꯜ ꯀꯞꯇ ꯐꯖꯅ ꯁꯥꯟꯅꯕꯅꯦ ꯃꯥ ꯑꯗꯨ ꯄꯤꯛꯆꯔꯁꯨ ꯑꯗꯨ ꯅꯍꯥꯟꯗꯣ ꯃꯗꯥꯎ ꯂꯩꯇꯕ
ꯍꯣꯏ ꯑꯁꯦꯡꯕ ꯃꯣꯏ ꯄꯨꯠꯇꯨꯒꯜ ꯂꯩꯍꯧꯅꯤꯉꯥꯏ ꯈꯤꯇꯪ ꯋꯥ ꯉꯥꯏꯔꯕꯅꯦ ꯃꯣꯏ ꯎꯝ
ꯈꯤꯇꯪ ꯍꯥꯞꯄ ꯁꯥꯟꯅꯔꯝꯃꯗꯤꯀꯣ
ꯑꯥ
ꯎ ꯂꯩꯍꯧꯔꯗꯧꯅꯦ ꯃꯣꯏ
ꯃꯣꯏ ꯀꯩꯅꯣ ꯀ꯭ꯔꯨꯁꯤꯌꯥꯁꯨ ꯑꯗꯨꯝ
ꯐꯖꯕꯅꯦ ꯑꯥ ꯀꯣꯁꯤꯌꯥ ꯑꯗꯒꯤ ꯃꯣꯏꯁꯦ ꯑꯗꯨꯝ ꯊꯥꯖꯕ ꯌꯥꯕ ꯀꯩꯅꯣ ꯉꯥꯛꯇ ꯂꯩꯕꯥꯛ ꯉꯥꯛꯇꯅꯦꯕ
ꯎꯝ ꯑꯗꯨꯝ ꯂꯩꯍꯧꯔꯦ ꯑꯗꯨꯁꯨ ꯃꯥꯁꯨ ꯃ‌ꯣꯗ꯭ꯔꯤꯛꯇꯨꯁꯨ ꯂꯥꯁ ꯋꯥꯔꯜ ꯀꯞ ꯑꯣꯏꯔꯦ ꯃꯥꯒꯤꯁꯨ
ꯑꯣ ꯍꯣ
ꯎꯝ ꯑꯗꯨꯁꯨ ꯌꯥꯝ ꯅꯨꯡꯁꯤꯕ ꯑꯁ ꯀꯞꯈꯤꯕꯗꯣ
ꯎꯝ ꯃꯥꯅꯦ ꯃꯥꯅꯦ ꯑꯗ‍ꯣ ꯑꯃꯔ‌ꯣꯝꯗ ꯃꯨꯛ ꯈꯜꯂꯦ ꯍꯥꯏꯗꯤ ꯔꯣꯅꯥꯜꯗꯣ ꯌꯨꯡ ꯆꯪꯖꯕꯗꯤ ꯐꯩ ꯍꯥꯏꯗꯤ ꯃꯥꯁꯨ ꯂꯣꯏꯔꯦꯍ‌ꯦ ꯃꯥꯗꯤ ꯑꯃꯨꯛꯇ ꯀ꯭ꯋꯥꯇꯔ ꯐꯥꯏꯅꯦꯜꯒꯨꯝꯕ
ꯋꯥꯔꯜ ꯀꯞ ꯇ ꯑꯇꯣꯞꯄ ꯄ꯭ꯂꯦꯕꯨꯗꯤ ꯃꯌꯥꯝ ꯁꯥꯟꯅꯔꯦꯀꯣ ꯑꯗꯒꯤ ꯑꯝꯇ ꯂꯧꯕ ꯅꯠꯇ‌ꯦꯕ ꯆꯦꯝꯄꯤꯌꯟꯁꯦ ꯍꯥꯏꯗꯤ ꯑꯗꯨ ꯑꯗꯨꯏ ꯈꯜꯂꯨꯔꯗꯤ ꯃꯨꯛ ꯂꯧꯖ ꯅꯣꯡꯃꯨ ꯍꯥꯏꯗꯤ ꯆꯪꯖꯁꯅ‌ꯣ ꯃꯨꯛ ꯈꯜꯂꯦ ꯑꯗꯒꯤ ꯅꯨꯡꯁꯤꯕꯩ ꯍꯥꯏꯔꯨꯔꯗꯤꯀꯣ ꯑꯗꯨꯗ ꯂꯩꯍꯧꯕꯩ ꯃ‌ꯣꯟꯗ꯭ꯔꯤꯗꯨ ꯅꯨꯡꯉꯥꯏꯇꯕ
ꯍꯣꯏꯅꯦ ꯑꯩꯅꯁꯨ ꯐꯥꯒꯤ ꯐꯥꯒꯤꯗ ꯄꯨꯔꯇꯒꯜ ꯂꯩꯍꯧꯔꯗꯤ ꯑꯩꯈꯣꯏ ꯕꯣꯜ ꯌꯦꯡꯕꯁꯨ ꯅꯨꯡꯉꯥꯏꯔꯣꯏ ꯃꯗꯤ ꯁꯤ ꯐꯦꯟꯁꯤꯡ ꯑꯗꯨꯝ ꯃꯣꯏ ꯌ‌ꯦꯠ ꯌꯦꯠꯄ ꯂꯩꯇ꯭ꯔꯗꯤ ꯑꯗꯨꯝ ꯌꯦꯡꯕꯁꯨ ꯅꯨꯡꯉꯥꯏ ꯇꯦꯕ ꯑꯗꯨꯝ ꯕꯣꯔꯤꯡ ꯆꯨꯏꯑꯦꯕ ꯃꯣꯏꯅ ꯌꯦꯜꯂꯛ ꯕꯗ ꯑꯩꯈꯣꯏꯁꯨ ꯈꯔ ꯅꯨꯡꯉꯥꯏ ꯚꯥꯏꯞꯇꯣ ꯁꯤꯒ‌ꯦ ꯁꯤꯗꯤ ꯃ‌ꯦꯁꯤꯗꯤ ꯁꯤꯅꯦ ꯔꯣꯅꯦꯜꯗꯣꯁꯤꯗꯤ ꯁꯤ ꯁꯨꯃꯥꯏꯅ ꯇꯧꯋꯦ ꯍꯥꯏꯕ
ꯑꯗꯣ ꯃꯣꯏ ꯀꯩꯅꯣꯗꯤ ꯄꯣꯔꯇꯨꯒꯥꯟꯗꯤ ꯀꯟꯅ ꯍꯣꯠꯅꯔꯁꯨ ꯌꯥꯔꯔꯣꯏ ꯐꯥꯏ ꯐꯥꯏꯅꯦꯜ ꯆꯪꯕꯗꯤ ꯉꯝꯃꯣꯏꯕ ꯉꯝꯃꯣꯏ ꯍꯥꯏꯕꯗꯤ ꯃꯣꯏ ꯍꯧꯖꯤꯛ ꯏꯁꯄꯦꯟ ꯏꯁꯄꯦꯟ ꯏꯁꯄꯦꯟ ꯇꯧꯔꯁꯨ ꯑꯃꯨꯛ ꯀꯩꯅꯣ ꯐ꯭ꯔꯥꯟꯁꯀ ꯑꯃꯨꯛ ꯊꯦꯡꯅꯗꯣꯔꯤꯕ ꯃꯣꯏꯁꯦ ꯐ꯭ꯔꯥꯟꯁ ꯀꯗꯤ
ꯎꯝ ꯑꯗꯨꯅ ꯑ ꯑꯩ ꯑꯩꯒꯤ ꯑꯩꯅ ꯌꯦꯡꯕꯗꯗꯤ ꯃꯣꯏꯗꯣ ꯀꯌꯥ ꯑꯗꯨꯝ ꯀꯟꯕ ꯅꯠꯇꯦꯗ ꯃꯣꯏ
ꯑ ꯑꯩꯁꯨ ꯑꯪ ꯑꯩꯁꯨ ꯉꯍꯥꯟꯒꯤꯗꯣ ꯃꯣꯏꯗꯣ ꯗꯥꯎꯁꯨ ꯑꯣꯏꯕ ꯃꯥꯜꯂꯦ ꯈꯤꯇꯪ ꯂꯛ ꯂꯩꯈꯤꯕ ꯍꯥꯏꯒꯗ꯭ꯔꯥ ꯑꯗꯨꯃꯥꯏꯅ ꯑꯣꯏꯒꯦ
ꯑꯗꯨꯝ ꯁꯥꯟꯅꯕꯗꯨ ꯁꯥꯟꯅꯕ ꯃꯇꯝꯗ ꯎꯏꯌ‌ꯦꯀꯣ ꯌꯥꯝ ꯀꯟꯕ ꯅꯠ
ꯑꯩꯈꯣꯏ ꯏꯟꯗꯤꯌꯥꯖꯤꯅ ꯀꯃꯥꯏꯅ ꯇꯧꯕꯖꯥꯠꯅꯣ ꯈꯪꯗꯦ ꯃꯤ ꯕꯤꯂꯤꯌꯟ ꯑꯅꯤ ꯂꯩꯕꯕꯨ ꯅꯨꯄꯤ ꯑꯃꯅ ꯍꯥꯏꯅꯣꯀꯣ ꯏꯟꯗꯤꯌꯥꯗ ꯃꯤ ꯕꯤꯂꯤꯌꯟ ꯑꯅꯤ ꯂꯩ ꯍꯥꯏꯌꯦ ꯑꯗꯨꯒ ꯃꯤ ꯇꯔꯥꯃꯥꯊꯣꯏꯁꯦ ꯁꯥꯟꯅꯔꯣꯏ ꯄꯨꯊꯣꯛꯄ ꯄ꯭ꯂꯦꯌꯔ ꯇꯔꯥꯃꯥꯊꯣꯏ ꯄꯨꯊꯣꯛꯄ ꯉꯝꯗꯦ ꯍꯥꯏꯌꯦ ꯏꯀꯥꯏꯔꯦꯀꯣ ꯑꯗꯣ ꯍꯥꯏꯕꯗꯣ
ꯑꯁꯦꯡꯕꯅꯦ ꯑꯗꯨ ꯑꯗꯨ ꯍꯥꯏꯔꯗꯤ ꯍꯣꯏ ꯀꯔꯤꯒꯤꯅꯣ ꯈꯪꯗꯦ ꯑꯩꯈꯣꯏꯁꯨ ꯈꯪꯗꯦꯅꯦ ꯑꯗꯨꯗꯣ ꯃꯤ ꯃꯌꯥꯝ ꯑꯃ ꯁꯥꯟꯅꯕꯗꯤ ꯂꯩꯌꯦ
ꯃꯥꯅꯦ ꯑꯗꯣ ꯃꯁꯤ ꯀꯩꯅꯣꯒꯤ ꯍꯥꯏꯕꯗꯤ ꯃꯣꯏꯒꯤ ꯃꯣꯏ ꯀꯃꯤꯇꯤꯅ ꯆꯪꯍꯟꯗ꯭ꯔꯤꯕ꯭ꯔꯥ ꯅꯠꯇ꯭ꯔꯒ ꯑꯩꯈꯣꯏꯅ ꯆꯪꯉꯣꯏꯅ ꯆꯪꯗ꯭ꯔꯤꯔꯥ ꯌꯥꯅꯗꯕ ꯀꯩ ꯂꯩꯕꯖꯥꯠꯅꯣ ꯈꯪꯗꯦ ꯁꯤꯀꯣ
ꯈꯪꯗꯦ ꯏꯟꯗꯤꯌꯥꯁꯤꯡꯗꯤ ꯀ꯭ꯔꯤꯀꯦꯠꯇ ꯑꯗꯨꯝ
ꯎꯝ ꯍꯣꯏ
ꯂꯩꯔꯦ ꯉꯥꯎ
ꯑꯣ ꯐꯣꯀꯁꯄꯨꯗꯤ ꯇꯧꯋꯦ ꯑꯗꯨꯁꯨ ꯍꯥꯏꯗꯤ ꯃꯌꯥꯝ ꯄꯨꯝꯅꯃꯛ ꯋꯥꯔꯜ ꯀꯞ ꯍꯥꯏꯕꯗ ꯁꯥꯟꯅꯕ ꯗ ꯑꯩꯈꯣꯏꯒꯤꯖꯨ ꯌꯥꯎꯔꯒꯗꯤ ꯅꯨꯡꯉꯥꯏꯅꯤꯗꯅꯀꯣ
ꯎꯝ
ꯈꯪꯗꯦꯗ ꯑꯆꯧ ꯃꯥꯅꯦ ꯑꯆꯧ ꯑꯁꯥꯡ ꯑꯆꯧ ꯑꯁꯥꯡꯈꯩꯅ ꯀꯔꯤ ꯇꯧꯕꯅꯣ ꯈꯪꯗꯦ ꯀꯩꯅꯣꯗꯗꯤ ꯋꯦꯁ ꯕꯦꯡꯒꯜꯗꯗꯤ ꯃꯦꯁꯤꯒꯤ ꯃꯦꯁꯤꯒꯤ ꯃꯥꯒꯤ ꯏꯁ ꯆꯨꯗꯣ ꯀꯥꯔꯣ ꯑꯅꯤꯒꯤ ꯌꯨꯡꯉꯦ ꯑꯗꯨ ꯀꯥꯔꯣ ꯑꯅꯤꯗꯣ ꯃꯤꯁꯤ ꯅꯨꯡꯁꯤ ꯁꯤꯗꯦ ꯍꯥꯏꯕꯩ ꯋꯥ ꯅꯠꯇꯕ ꯀꯥꯔꯣ ꯑꯅꯤꯗꯣ ꯁꯥꯟꯅꯔꯣꯏꯗ ꯊꯥꯗꯔꯒ ꯁꯥꯟꯅꯍꯜꯂꯝꯃꯗꯤꯀꯣ ꯑꯗꯨꯖꯨ ꯑꯗꯨꯖꯨ ꯌꯥꯕꯅꯦꯕ
ꯄ꯭ꯂꯦꯌꯔꯗꯤ ꯂꯩꯒꯅꯤ
ꯂꯩ ꯂꯩꯅꯤ ꯀꯩꯗꯧꯕꯒꯤ ꯂꯩꯔꯣꯏ ꯑꯗꯨꯗꯤ ꯂꯩꯅꯤ ꯃꯌꯥꯝ ꯂꯩꯅꯤ
ꯃꯅꯤꯄꯨꯔꯗꯁꯨ ꯑꯗꯨꯝ ꯂꯩꯗꯅ ꯄ꯭ꯂꯦꯌꯔꯁꯤꯡꯗꯤ ꯑꯗꯨꯝ ꯌꯥꯕ ꯉꯥꯛꯇꯅꯦꯕ
ꯑꯗꯨ ꯆꯨꯝꯕ꯭ꯔꯥ ꯂꯥꯟꯕ꯭ꯔꯥ ꯈꯪꯗꯦꯅꯦ ꯑꯩꯗꯤ ꯎꯕꯁꯤ ꯐꯪꯗꯦ ꯀꯩꯅꯣꯒꯤ ꯑꯁꯥꯃꯤꯁ ꯑꯥ ꯏꯟꯗꯤꯌꯥ ꯆꯆꯥ ꯑꯃ ꯀꯇꯥꯔꯗ ꯁꯥꯟꯅꯕ ꯀꯇꯔꯒꯤ ꯇꯤꯝꯗ ꯌꯥꯎꯋꯦ ꯍꯥꯏꯅꯦ ꯑꯃ ꯋꯥꯔꯜ ꯀꯞꯇ
ꯑꯥ ꯑꯩꯁꯨ ꯄꯥꯎ ꯈꯔ ꯇꯥꯏ ꯑꯗꯨꯗꯣ ꯎꯝ ꯏꯖꯤꯞ ꯀꯩꯅꯣ ꯀꯇꯔꯗ ꯍꯥꯏꯕ꯭ꯔꯥ
ꯀꯇꯔꯗ ꯏꯖꯤꯞ ꯍꯥꯏꯕ ꯀꯇꯔꯗ ꯍꯥꯏꯕ꯭ꯔꯥ ꯀꯩꯅꯣꯝꯗ ꯍꯥꯏꯕ ꯑꯃ ꯇꯥꯏꯅꯦꯗꯤ
ꯎꯝ